ꯍꯜꯂꯣ ꯃꯣꯏꯥꯏꯗꯤꯕ꯭ꯔꯒ ꯆꯈꯤ ꯆꯠ
ꯑ ꯁꯔꯦꯗꯤ
ꯀꯔꯤꯅ ꯆꯕꯦ
ꯎꯝ ꯃꯁꯤꯗ ꯄꯥꯇ ꯆꯦꯡꯒꯝ ꯆꯌꯦ
ꯀꯔꯤꯦ ꯨꯝ ꯀꯔꯤ ꯀ ꯨꯝꯣ
ꯜ ꯑꯅꯥꯕ
ꯍꯧꯗꯣ
ꯍꯋꯦ
ꯀꯗꯥꯏꯗ ꯐꯪꯕ꯭ꯔꯣ ꯀꯗꯥꯏꯗ ꯐꯪꯕ꯭ꯔꯣ ꯑꯩꯈꯣꯏꯁꯨ ꯆꯥꯅꯤꯡꯉꯤꯅꯦ ꯇꯔꯕ ꯇꯥꯗ꯭ꯔꯦ ꯇꯥꯇ꯭ꯔꯦ
ꯎꯝ
ꯑꯩꯈꯣꯏꯁꯨ ꯆꯥꯅꯤꯌꯦ ꯄꯤꯔꯛꯑꯣ ꯇꯥ ꯇꯔꯅꯤ ꯇꯥꯄꯔꯦ ꯇꯥꯄꯔꯦ ꯀꯔꯤ ꯍꯥꯏꯅꯣ ꯇꯥꯔꯦ ꯇꯥꯔꯦ
ꯎꯝ
ꯀꯔꯤ ꯇꯄꯅ
ꯑꯗꯨꯝ ꯐꯝꯕꯅꯦ
ꯅꯪꯒꯤ ꯊꯣꯡꯗꯨ ꯌꯥꯝ ꯇꯥꯅꯤꯡꯗꯦꯅꯤ
ꯁꯤꯝꯈ꯭ꯔꯦ
ꯃꯄꯥꯥꯟꯅ ꯁꯦꯝꯕꯤꯕ꯭ꯔꯣ
ꯍꯥꯥ
ꯊꯣꯡꯗꯨꯅ ꯄꯥꯟꯅ ꯁꯦꯝꯕꯤꯕ꯭ꯔꯣ ꯈꯣꯡꯉꯦꯕ
ꯑꯥ ꯅꯠꯇꯦ ꯑꯩꯒꯤ ꯅꯨꯄꯥꯅ ꯁꯦꯝꯕꯅꯦ
ꯑꯣ ꯅꯪꯒꯤ ꯅꯨꯄꯥꯗꯤ ꯑꯩꯅꯦ ꯀ ꯀꯔꯦ ꯈꯅꯤꯅꯦ
ꯑꯗꯨꯅꯦꯥꯛ ꯌꯥꯝ
ꯇꯗꯔꯦ
ꯆ ꯃꯌꯥꯝ ꯌꯥꯝ ꯆꯥꯗ꯭ꯔꯣ
ꯍꯟꯗꯛꯁꯦ ꯆꯥꯛ ꯆꯥꯅꯤꯡꯗꯤꯅꯤ
ꯑꯦꯁ ꯀꯔꯤ ꯇꯧꯕꯒꯤꯦ ꯆꯥꯛ ꯆꯥꯅꯤꯡꯗꯕ꯭ꯔꯥꯅꯦ
ꯑꯣꯁꯥ ꯉꯇ ꯆꯥꯅꯤꯡꯈ꯭ꯔꯦ
ꯑꯣꯁꯥꯅ
ꯃꯥ ꯂꯩꯅꯦ ꯄꯣꯡꯁꯦ ꯍꯟꯗꯛꯅ ꯅꯝꯕ ꯃꯥꯜꯜꯂꯤꯕ ꯈ꯭ꯔꯦ ꯂꯩꯕꯤꯌꯨ ꯇꯥꯗꯔꯦ ꯇꯥꯗꯔꯦ ꯇꯗ꯭ꯔꯕ